ꯇꯥꯔꯕꯣ ꯅꯩ ꯏꯌꯔꯄꯤꯁꯇꯣ ꯂꯧꯊꯣꯛꯈ꯭ꯔꯣ
ꯑꯩ ꯏꯌꯔꯄꯤꯁ ꯌꯥꯗ꯭ꯔꯕ ꯈꯪꯗꯦ
ꯂꯧꯊꯣꯛꯈ꯭ꯔꯣ ꯂꯧꯊꯣꯛꯈ꯭ꯔꯣ ꯌꯥꯝ ꯅꯨꯉꯥꯢꯇꯦ
ꯅꯠꯇ꯭ꯔꯒ ꯑꯦꯞꯁꯤꯅ ꯑꯣꯏꯔꯖꯥꯔꯣ
ꯅꯇꯦ ꯅꯇꯦ ꯅꯪ ꯏꯌꯔꯄꯤꯁꯇꯨꯅꯅꯤ ꯑꯩ ꯇꯥꯏꯁꯤꯗꯤ ꯑꯩ ꯇꯥꯏꯁꯤꯗꯤ
ꯑꯩ ꯑꯌꯔꯄꯤꯁꯦ ꯑꯩꯩꯅ
ꯌꯥꯝ ꯇꯟꯕ ꯊꯕꯛ ꯑꯣꯏꯔꯦꯅꯦꯍꯦ ꯑꯦꯌꯔꯄ꯭ꯔꯤꯁ ꯌꯥꯎꯗ꯭ꯔꯗꯤ ꯌꯥꯝ ꯅꯨꯡꯉꯥꯏꯇꯦꯕ
ꯅꯪ ꯉꯥꯁꯤ ꯏꯁꯤꯡ ꯂꯥꯛꯄ꯭ꯔꯣ
ꯀꯔꯤ
ꯏꯁꯤꯡ ꯇꯣꯇꯤ ꯇꯣꯇꯤ ꯂꯥꯛꯄ꯭ꯔꯣꯕ ꯇꯔꯣꯏ ꯍꯥꯏꯖꯦ
ꯇꯥꯅꯤꯍꯦ
ꯅꯪ ꯏꯌꯔꯄꯤꯁ ꯊꯤꯜꯂꯤꯔꯣ ꯊꯤꯜꯂꯤꯔꯣ ꯏꯌꯔꯄꯤꯁ ꯊꯤꯂꯣꯅꯣ
ꯊꯤꯟꯗꯦ ꯍꯥꯏꯕ ꯏꯌꯔꯄꯤꯁ ꯊꯤꯟꯗꯕꯤꯗꯅꯦ ꯑꯩꯅ ꯂꯩꯔꯤꯁꯦ
ꯅꯪꯏꯗꯤ ꯇꯣꯇꯤ ꯂꯥꯛꯄ꯭ꯔꯥ
ꯇꯣꯇꯤ ꯀꯩꯅꯣ ꯇꯧꯗꯦ ꯂꯥꯛꯇ꯭ꯔꯤ ꯇꯣꯇꯤ ꯉꯥꯁꯤ ꯃꯉꯥꯅꯤꯃꯨꯛ ꯁꯨꯔꯝꯗꯧꯔ
ꯇꯣꯇꯤꯅꯦꯅ ꯂꯥꯛꯑꯒ ꯇꯨꯂꯨꯆꯤꯡ ꯇꯨꯂꯨ ꯂꯤꯇꯗ ꯏꯁꯤꯡ ꯀꯣꯟꯅꯗꯦ
ꯍꯣꯏꯌꯦ ꯀꯩꯅꯣ ꯇꯧꯗꯦ ꯑꯩꯈꯣꯏꯕꯨꯗꯤ ꯇꯣꯂꯨꯅꯗꯤ ꯆꯤꯡꯑꯦꯕ ꯑꯗꯣ ꯑꯩꯈꯣꯏꯗꯤ ꯑꯁ ꯑꯩꯈꯣꯏ ꯕꯥꯍꯣꯏ ꯍꯥꯏꯕꯗꯤ ꯅꯨꯡꯇꯤꯒꯤ ꯃꯣꯏ ꯊꯕꯛ ꯆꯠꯂꯤꯗꯅ ꯕꯖꯥꯔ ꯊꯣꯛꯄꯅꯤꯅ
ꯎꯝ
ꯑꯗꯨꯏ ꯃꯐꯤ ꯃꯔꯣꯟꯗꯣ ꯑꯗꯨꯝ ꯅꯨꯡꯇꯤꯒꯤ ꯁꯨꯕꯗ ꯁꯨꯕꯗ ꯑꯗꯩ ꯑꯩꯈꯣꯏ ꯏꯕꯨꯡꯉꯣꯒꯤ ꯑꯃꯨꯛ ꯁꯨꯕꯗ ꯑꯩꯒꯤꯁꯨ ꯑꯃꯨꯛ ꯂꯝꯖꯦꯜ ꯆꯦꯜꯂꯃꯤꯅ ꯐꯤꯔꯣꯟꯗꯣ ꯑꯗꯨꯝ ꯁꯨꯏꯗꯅ ꯑꯗꯨꯅ ꯏꯁꯤꯡꯁꯦ ꯍꯧꯀꯥꯟꯁꯤ ꯏꯁꯤꯡ ꯀꯣꯟꯅꯗꯦꯕ ꯏꯁꯤꯡ ꯀꯣꯟꯅꯗꯕꯅꯤꯅ ꯂꯤꯁꯤꯡ ꯑꯃꯒꯤ ꯂꯩꯔꯅꯤꯕ ꯍꯥꯏꯅꯕꯅꯤ
ꯎꯝ ꯅꯣꯏ ꯃꯥ ꯍꯣꯏ
ꯕꯖꯥꯔ ꯄꯣꯠ ꯊꯥꯕ ꯆꯠꯂꯦ
ꯄꯣꯠꯊꯥꯕ ꯅꯣꯏ ꯃꯥꯅ
ꯎꯝ ꯄꯣꯠ ꯊꯥꯔꯒ ꯑꯩꯈꯣꯏ ꯕꯥꯅ ꯑꯃꯨꯛ ꯀꯩꯅꯣ ꯄꯂꯦꯟ ꯇꯨ ꯀꯛꯆꯤꯡ ꯆꯠꯄ
ꯎꯝ
ꯑꯌꯨꯛ ꯆꯠꯃꯤꯟꯅꯔꯒ ꯑꯃꯨꯛ ꯑꯩꯈꯣꯏ ꯕꯥꯅ ꯑꯃꯨꯛ ꯃꯤ ꯄꯨꯔꯒ ꯑꯃꯨꯛ ꯍꯜꯂꯛꯄ
ꯑꯤꯟꯖꯥꯡ ꯅꯥꯄꯤ ꯈꯩ ꯄꯨꯔꯒ
ꯏꯟꯖꯥꯡ ꯅꯥꯄꯤ ꯍꯥꯏꯗꯤ ꯆꯠꯈꯤꯕꯗꯕꯨꯗꯤ ꯏꯟꯖꯥꯡ ꯅꯥꯄꯤ ꯄꯨꯗꯣꯏꯅꯤꯗꯅ ꯆꯠꯂꯀꯥꯟꯗꯅ ꯑꯃꯨꯛ ꯃꯤ ꯂꯥꯏꯟꯗ ꯇꯣꯡꯍꯜꯂꯒ ꯄꯔꯛꯄꯗꯣ
ꯑꯣ
ꯑꯗꯨ ꯄꯣꯔꯛꯄ
ꯀꯗꯥꯥꯏ ꯄꯩꯁꯥ ꯇꯥꯝꯕꯅꯣ ꯍꯧꯖꯤꯛ ꯀꯩꯅꯣ ꯇꯧꯗꯦ ꯄꯂꯦꯟ ꯍꯥꯏꯗꯤ ꯂꯥꯟ ꯇꯧꯈꯤꯕ ꯃꯇꯨꯡꯗꯣ
ꯑꯝ
ꯑꯗꯩ ꯄꯂꯦꯟ ꯇꯨ ꯀꯛꯆꯤꯡꯁꯤ ꯃꯤ ꯌꯥꯝ ꯇꯣꯡꯅꯗꯦꯕ
ꯎꯝ
ꯇꯣꯡꯅꯗꯕꯅꯤꯅ ꯑꯗꯨꯝ ꯑꯩꯈꯣꯏ ꯕꯥ ꯉꯟꯅ ꯍꯟꯖꯤꯜꯂꯛꯄ ꯃꯤ ꯌꯥꯝ ꯂꯩꯇꯕꯩ ꯍꯥꯏꯗꯤ ꯍꯥꯟꯅ ꯀꯩꯅꯣ ꯀꯨꯀꯤ ꯀꯩꯀꯩ ꯃꯌꯥꯝ ꯂꯩꯉꯩꯗ ꯑ ꯑꯗꯨꯝ ꯐꯖꯅ ꯇꯣꯡꯅꯔꯝꯃꯤꯗꯅ
ꯎꯝ
ꯍꯧꯖꯤꯛꯇꯤ ꯃꯤꯗꯣ ꯍꯟꯊꯔꯦ
ꯎꯝ
ꯃꯤꯗꯣ ꯍꯟꯊꯔꯛꯑꯃꯤꯅ ꯎꯄꯥꯏ ꯂꯩꯇꯦ
ꯃꯣꯔꯦ ꯆꯠꯄ ꯂꯝꯕꯤꯔꯥ ꯁꯤ ꯃꯣꯔꯦ ꯆꯠꯄꯒꯤ ꯒꯥꯔꯤ ꯌꯥꯥꯝ ꯆꯠꯂꯝꯃꯔꯣꯏꯅꯦ
ꯀꯔꯤ
ꯍꯥꯏꯗꯤ ꯃꯣꯔꯦꯔꯣꯝ ꯆꯠꯄꯒꯤ ꯒꯥꯔꯤꯁꯤ ꯆꯠꯂꯝꯃꯔꯣꯏꯕ
ꯆꯦꯜꯂꯝꯃꯔꯣꯢꯗꯣꯢꯅꯦ ꯑꯗꯨꯅ ꯀꯩꯅꯣ ꯇꯧꯗꯦ ꯍꯥꯏꯗꯤ ꯃꯤ ꯒꯥꯔꯤ ꯌꯥꯝ ꯌꯣꯟꯊꯣꯛꯅꯩꯌꯦꯕ ꯍꯟꯗꯛ ꯃꯤ ꯐꯅꯌꯥꯝ ꯉꯔꯤ ꯍꯥꯏꯕꯗꯤ ꯁꯨꯝ ꯃꯤꯗꯨ ꯇꯣꯡꯉꯛꯇ꯭ꯔꯦ ꯑꯗꯩ ꯒꯥꯔꯤ ꯊꯧꯕꯅ ꯃꯤ ꯌꯥꯝꯃꯛꯏꯅꯦ
ꯎꯝ
ꯑꯗꯨꯅ ꯃꯤꯗꯨ ꯌꯥꯝ ꯇꯣꯡꯗꯦ ꯍꯥ ꯍꯣꯏ ꯊꯥꯎꯁꯨ ꯇꯥꯡꯈꯠꯂꯦ ꯑꯗꯩ ꯃꯤꯒ ꯌꯥꯝ ꯊꯣꯡꯅꯉꯥꯏ ꯂꯩꯇꯕꯒ
ꯄꯩꯁꯥ ꯇꯥꯟꯅꯤꯡꯉꯦ ꯄꯩꯁꯥ ꯇꯥꯟ ꯆꯠꯅꯤꯡꯉꯦ
ꯀꯔꯤ
ꯄꯩꯁꯥ ꯇꯥꯟꯕ ꯆꯠꯅꯤꯡꯉꯦꯕ
ꯄꯩꯁꯥ ꯇꯥꯟ ꯆꯠꯅꯤꯡꯉꯦ ꯀꯗꯥꯥꯏꯗꯅꯣ ꯆꯠꯇꯣꯏꯁꯤꯕꯨ ꯅꯣꯏ ꯅꯨꯄꯥꯗꯤ ꯂꯩ ꯑꯃ ꯑꯃ ꯅꯨꯄꯤꯁꯤꯅꯤ
ꯅꯨꯄꯥ ꯑꯃꯃ ꯂꯩꯕ ꯊꯧꯑꯣꯏ ꯇꯥꯅꯤ ꯈꯟꯀꯥꯟꯗ ꯇꯥꯟꯕꯝ ꯈꯪꯗꯦ
ꯍꯣꯏ ꯂꯥꯏꯔꯤꯛꯁꯨ ꯑꯩꯈꯣꯏꯒꯨꯝꯕꯁꯤꯅꯦ ꯂꯥꯏꯔꯤꯛꯁꯨ ꯈꯔ ꯇꯝꯁꯤꯜꯂꯧꯒꯨꯝ ꯇꯧ
ꯎꯝ
ꯃꯔꯛꯇ ꯃꯔꯛ ꯀꯥꯡꯕꯨꯁꯤ ꯁꯨꯡꯀꯥꯟ ꯀꯥꯟꯂꯗꯦ ꯍꯥꯏꯁꯦ ꯍꯩꯈꯤꯗ꯭ꯔꯕ ꯑꯃ ꯍꯩꯈꯤꯗꯕ ꯑꯃ ꯑꯗꯩ ꯑꯃꯨꯛ ꯍꯩꯈ꯭ꯔꯒꯅ ꯑꯃꯨꯛ ꯌꯥꯝ ꯍꯩꯕ ꯑꯃ ꯃꯔꯛꯁꯤꯅ ꯌꯥꯝ ꯂꯨꯔꯤꯁꯦ ꯍꯦꯜꯂꯣ
ꯇꯥꯏ ꯇꯥꯢ
ꯑꯃꯨꯛ ꯍꯧꯔꯕ꯭ꯔꯥ ꯁꯤꯅꯤ
ꯃꯇꯥ ꯁꯥꯗ꯭ꯔꯣ ꯌꯨꯝꯗ ꯁꯨꯝ ꯂꯩꯕꯗꯣ ꯌꯨꯝꯗ ꯁꯨꯝ ꯂꯩ ꯃꯇꯥ ꯆꯥꯗ꯭ꯔꯣ
ꯁꯥꯏ ꯑꯗꯨꯅꯦ ꯑꯩ ꯍꯥꯏꯁꯦ ꯂꯥꯏꯕ꯭ꯔꯦꯔꯤ ꯆꯠꯀꯦ ꯈꯜꯂꯝꯃꯦ ꯑꯗꯣ ꯂꯥꯢꯕꯦꯔꯤ ꯅꯨꯡꯁꯥ
ꯌꯧꯒ꯭ꯔꯗꯤ ꯐꯩꯑꯦꯕꯀꯣ
ꯂꯧꯈ꯭ꯔꯗꯤ ꯐꯔꯦ ꯑꯗꯨ ꯆꯠꯂꯝꯗꯥꯏ ꯆꯠꯄꯩ ꯂꯝꯕꯤꯁꯤꯅꯦ ꯇꯜꯂꯤꯁꯦ
ꯆꯠꯂꯝꯗꯥꯢ ꯗꯧꯝ ꯁꯥꯕ
ꯁꯥꯏ ꯉꯟꯅ ꯆꯠꯈ꯭ꯔꯗꯧ ꯐꯩꯌꯦꯕ
ꯎꯝ
ꯉꯟꯅ ꯆꯠꯈ꯭ꯔꯗꯤ ꯑꯗꯨꯝ ꯀꯩꯁꯨ ꯈꯟꯗꯦꯕ ꯑꯗꯨ ꯉꯟꯅ ꯆꯠꯍꯧꯗꯕꯁꯤꯗꯅꯦ ꯍꯦꯛꯇ ꯂꯥꯏꯍꯧ ꯀꯥꯟꯗꯒ ꯌꯥꯍꯧꯁꯤꯁꯨ ꯈꯨꯊꯦꯡ ꯑꯃꯅꯤꯗꯣ
ꯎꯝ
ꯑꯗꯨꯝ ꯇꯨꯝꯃꯒ ꯑꯗꯨꯝ ꯇꯨꯝꯁꯤꯟ ꯇꯨꯝꯁꯤꯜꯂꯒ ꯑꯗꯨꯝ ꯂꯩꯔꯦ
ꯎꯝ ꯐꯕꯅꯤꯗ
ꯂꯝꯖꯦꯜ ꯆꯠꯂꯕꯗꯩꯕꯨꯗꯤ ꯍꯣꯏ ꯂꯝꯖꯦꯜ ꯉꯁꯤ ꯉꯔꯥꯡ ꯂꯦꯞꯄꯨꯕꯁꯦ
ꯎꯝ
ꯁꯤꯒꯤ ꯑꯗꯨꯝ ꯇꯨꯝꯖꯤꯜꯂꯅꯤ ꯏꯁꯥꯁꯨ ꯅꯨꯡꯉꯥꯏꯇ꯭ꯔꯕꯃꯤꯅ ꯑꯗꯩꯗꯤ ꯑꯃꯨꯛ ꯄꯨꯡ ꯀꯌꯥꯗꯅꯣꯔꯒ ꯏꯃꯨꯡ ꯊꯕꯛ ꯇꯧꯕ ꯍꯧꯔꯤꯁꯦ ꯄꯨꯡ ꯃꯥꯄꯜ ꯁ꯭ꯋꯥꯢꯗꯩ ꯍꯧꯕ ꯑꯗꯩ ꯅꯤꯄꯥꯥꯟ ꯃꯈꯥꯏ ꯃꯥꯄꯜ ꯍꯣꯏ ꯃꯥꯄꯜꯗꯩꯅꯦ ꯑꯌꯥꯝꯕ ꯑꯗꯨꯝ ꯊꯕꯛ ꯇꯧꯍꯧꯔꯤꯁ
ꯎꯝ
ꯑꯗꯩ ꯑꯃꯨꯛ ꯁꯥꯔꯛꯑꯅꯤ
ꯍ ꯅꯨꯡꯁꯥꯁꯤꯁꯨ ꯍꯣꯢ ꯅꯨꯡꯁꯥ ꯅꯣꯡ ꯇꯥꯔꯁꯨ ꯁꯥꯗ꯭ꯔꯣ
ꯍꯣꯢ ꯑꯁ ꯑꯥ ꯋꯦꯗꯔꯁꯦ ꯅꯨꯡꯁꯥ ꯑꯃꯨꯛ ꯐꯠ ꯁꯥꯅꯤ ꯅꯣꯡ ꯑꯃꯨꯛ ꯇꯥꯅꯤ ꯒ꯭ꯌꯥꯟ ꯃꯦꯟ ꯇꯥꯗꯦꯕ
ꯂꯧꯁꯨ ꯃꯇꯝ ꯍꯧꯔꯛꯇꯣꯔꯦ ꯅꯟꯕ
ꯌꯣꯢ ꯍꯧ ꯈꯨꯨꯂꯪ ꯀꯩꯅꯣ ꯇꯧꯔꯤ ꯈꯨꯂꯪ ꯍꯧꯖꯤꯛꯇꯩ ꯍꯥꯏꯅꯔꯦ ꯍꯥꯏꯕ ꯑꯩ ꯋꯥꯡ ꯋꯥꯠꯂꯤꯉꯩꯗꯣ ꯃꯣꯏ ꯁꯨꯝ ꯋꯥꯔꯤ ꯁꯥꯟꯅ ꯇꯥꯕ ꯋꯥꯅꯤ
ꯍꯥꯏꯅꯔꯝꯅꯦ
ꯑꯩꯗꯤ ꯈꯨꯂꯪꯗꯨ ꯀꯔꯤ ꯍꯥꯏꯕꯗꯤ ꯁꯨꯝ ꯀꯩꯅꯣ ꯑꯣꯏꯅ ꯍꯥꯏꯗꯤ ꯑꯦꯛꯁꯄꯤꯔꯤꯌꯦꯟꯁ ꯑꯣꯏꯅ
ꯎꯝ ꯇꯝꯅꯤꯡꯉꯤꯔꯕ
ꯅꯣꯡꯃ ꯐꯥꯗꯣꯛ ꯀꯥ ꯃꯣꯏ ꯍꯨꯟꯕ ꯌꯥꯕ ꯁꯨꯃꯥꯏꯅ ꯐꯧꯗꯣ ꯊꯤꯟꯖꯤꯟꯕꯗꯣ ꯂꯩꯕꯥꯛꯇ ꯑꯗꯨꯁꯨ ꯑꯝꯇꯪ ꯆꯠꯅꯤꯡꯉꯤꯝ
ꯆꯂꯨꯁꯤ ꯌꯥꯏ ꯀꯩꯅꯣ ꯂꯨꯄꯥ ꯆꯃ ꯆꯍꯨꯝ ꯌꯥꯡꯈꯩ ꯑꯣꯢꯔꯝꯅꯤ ꯀꯩꯅꯣ ꯅꯨꯄꯤꯒꯤ
ꯍꯣꯏ ꯑꯗꯨꯒꯤ ꯅꯍꯥꯟ ꯑꯈꯣꯏ ꯍꯥꯏꯅꯕ
ꯑꯦ ꯂꯧ ꯀꯨꯝꯕꯗꯣ ꯐꯖꯅꯗꯤ ꯃꯣꯠꯄꯅꯦꯍꯦ
ꯍꯣꯏ ꯑꯗꯨꯕꯨꯗꯤ ꯑꯩꯈꯣꯏ ꯁꯤ ꯏꯅꯝꯃ ꯃꯣꯏꯉꯩꯒ ꯍꯥꯏꯗꯤ ꯅꯣꯡꯃ ꯁꯨꯃꯥꯏꯅ ꯆꯠꯂꯨꯁꯤꯒ ꯇꯧꯔꯒ ꯑꯗꯩ ꯑꯩꯈꯣꯏ ꯁꯤꯒꯤ ꯅꯨꯡꯉꯥꯏ
ꯎꯝ ꯐꯖꯅ ꯃꯣꯠꯄꯅꯦ ꯂꯧ ꯀꯨꯝꯕꯗꯣ
ꯑꯗꯨꯏ ꯑꯁ ꯅꯣꯡꯃ ꯆꯠꯂꯨꯁꯤꯒ ꯇꯧꯔꯗꯤ ꯁꯥꯟꯅꯈꯤꯕꯅꯤ ꯑꯗꯣ ꯈꯪꯗꯦ ꯌꯧꯔꯀꯥꯟꯗ ꯊꯤꯕꯨꯗꯤ ꯇꯥꯗꯣꯏꯕ ꯑꯍꯥꯟꯉꯩꯅ
ꯈꯣꯡ ꯈꯨꯖꯤꯟ ꯐꯖꯅ
ꯁꯦꯡꯕ ꯈꯣꯡ ꯈꯨꯖꯤꯟꯗꯒ ꯑꯩꯈꯣꯏ ꯈꯨꯖꯤꯟꯁꯦ ꯑꯃ ꯑꯗꯨꯝ ꯍꯦꯛꯀ ꯑꯃꯣꯠꯄ ꯆꯪꯕꯗꯣ
ꯎꯝ ꯑꯗꯨꯏꯅꯦ ꯂꯩꯄꯥꯛ ꯆꯪꯉ ꯑꯣꯢꯝ ꯈꯨꯁꯤꯟ ꯅꯥꯕꯗꯣ ꯀꯃꯥꯏꯅ ꯇꯧꯕꯅꯦꯕ
ꯍꯣꯏ ꯑꯩꯈꯣꯏ ꯁꯤꯗꯩ ꯏꯅꯝꯃ ꯑꯃ ꯃꯥꯏ ꯃꯈꯣꯡ ꯂꯣꯏ ꯄꯨꯝꯃꯤ
ꯂꯧꯁꯨꯕ ꯋꯥꯕꯅꯤꯗ
ꯀꯅꯥꯅ ꯎ ꯋꯥꯗ꯭ꯔꯗꯤ ꯃ ꯃꯃ
ꯅꯣꯢ ꯅꯨꯄꯤꯗꯤ ꯅꯨꯡꯉꯥꯏꯈ꯭ꯔꯦꯗ ꯅꯨꯄꯥ ꯌꯦꯡꯉꯗꯤ ꯅꯣꯏꯗꯤꯅꯦ ꯆꯥꯕꯗꯨꯗ ꯑꯌꯨꯛꯀꯤ ꯑꯃꯨꯛ ꯆꯥ ꯅꯨꯡꯊꯤꯟꯒꯤ ꯑꯃꯨꯛ ꯆꯥ
ꯍꯣꯏ
ꯁꯨꯝ ꯆꯥꯎꯔꯦ ꯕꯤꯕꯤ ꯍꯣꯏꯗꯣ ꯅꯣꯏ ꯈꯨꯂꯪꯒꯤ ꯄꯩꯁꯥ ꯄꯤꯛꯏꯗꯅ ꯑꯗꯨ ꯄꯤꯗꯨ ꯆꯥꯅꯩꯑꯕ
ꯎꯝ
ꯍꯥꯏꯗꯤ ꯄꯤꯁꯨ ꯁꯤꯐꯝ ꯊꯣꯛꯏ ꯑꯕꯗꯣ
ꯍꯣꯏ ꯆꯥꯕꯗꯣ
ꯆꯥꯔꯅꯤ ꯑꯗꯩ ꯅꯣꯏ ꯁꯥꯏꯀꯜꯗꯁꯨ ꯑꯃꯨꯛ ꯆꯠꯄꯤꯔꯣꯏ ꯑꯣꯇꯣ ꯐꯔꯥꯒꯅꯤ ꯆꯠꯇꯣꯏꯗꯣ
ꯍꯣꯏ ꯃꯣꯏ ꯑꯁ ꯑꯗꯨꯏꯗꯣ ꯃꯇꯝ ꯌꯧꯔꯛ ꯇꯧꯔꯦ ꯑꯩ ꯍꯧꯖꯤꯛ ꯑꯩ ꯏꯁꯧ ꯂꯥꯡꯗꯧꯕ ꯃꯇꯝ
ꯇꯣ ꯑꯃꯨꯛ ꯅꯣꯏꯅ ꯍꯥꯏꯖꯗꯣꯏꯅꯦ
ꯁꯤꯗ ꯑꯩꯈꯣꯏ ꯑꯩꯈꯣꯏ ꯕꯥꯗꯨ ꯒꯥꯔꯤ ꯊꯧꯋꯤꯗꯅ ꯊꯧꯕꯅꯤꯅ ꯑꯩꯈꯣꯏꯕꯥ ꯒꯥꯔꯤ ꯅꯦꯛꯄꯒꯨꯝꯕ ꯌꯥꯎꯗ꯭ꯔꯣ ꯑꯗꯨꯝꯅ ꯑꯌꯥꯝꯕꯁꯦ ꯑꯩꯈꯣꯏ ꯁꯣꯝ ꯃꯄꯥꯒꯤ ꯑꯗꯨꯏ ꯆꯠꯄꯁꯦ ꯑꯈꯣꯏ ꯁꯤ ꯑꯈꯣꯏ ꯊꯣꯡꯒꯥꯟꯁꯤꯗ ꯃꯤꯍꯩꯁꯤ ꯂꯣꯏ ꯄꯨꯜꯂꯗꯣꯏꯅꯦꯕ
ꯏ ꯃꯣꯏꯗꯣ ꯑꯥ ꯁꯣꯔꯣꯛ ꯃꯇꯥꯏꯗꯩ ꯂꯥꯎꯔ ꯂꯥꯎꯔ ꯂꯥꯛꯅꯩ ꯍꯥꯏꯕ ꯄꯣꯔꯥ ꯍꯥꯏꯖꯤ ꯑꯗꯨꯁꯨꯅꯦ ꯍꯦꯛꯇ ꯃꯈꯣꯟ ꯃꯩꯗꯨꯁꯨ ꯌꯥꯛꯑꯦ ꯑꯌꯨꯛ ꯑꯉꯟꯕꯒ ꯑꯣꯏꯕꯅꯤꯅ
ꯎꯝ
ꯑꯉꯟꯕꯗꯨꯗ ꯂꯥꯎꯕ ꯈꯣꯡꯕꯒ ꯑꯥꯁ ꯑꯗꯨꯏ ꯃꯇꯝ ꯑꯩ ꯏ ꯀꯥꯕꯁꯤ ꯑꯗꯣꯝꯒꯤ ꯌꯧꯔꯛꯇꯣꯔꯕꯅꯤ
ꯇꯧꯗꯨꯏꯁꯦ
ꯍꯣꯏꯌꯦ ꯑꯈꯣꯏ ꯃꯥ ꯁꯨ ꯑꯃꯨꯛ ꯌꯥꯍꯧꯔꯒ ꯃꯤ ꯇꯨꯡꯃꯤꯉꯩꯗ ꯌꯥꯝ ꯉꯥꯡꯉꯦꯕ ꯇꯨꯝꯃꯤꯉꯩꯗ ꯑꯗꯨꯝ ꯏꯁꯧ ꯂꯥꯡꯕ ꯃꯤꯅꯦꯕ
ꯎꯝ
ꯀꯗꯥꯥꯏꯅꯣ ꯍꯥꯏ ꯀꯥꯟꯗ ꯃꯣꯏꯅ ꯑꯃꯨꯛ ꯉꯟꯅ ꯑꯃꯨꯛ ꯇꯧꯔꯗꯣꯏꯅꯦꯕ ꯃꯣꯏ ꯃꯈꯣꯏ ꯑꯌꯥꯛꯄ ꯃꯌꯥꯝꯗꯣ
ꯍꯨꯡ ꯈꯔ ꯈꯥꯡ ꯇꯥꯔꯦ
ꯎꯄꯥꯏꯂꯩꯇꯦ ꯄꯨꯔꯥ ꯕꯦꯔꯥꯅꯤ ꯑꯗꯨ ꯌꯧꯔꯛ ꯇꯧꯔꯣꯃꯤ ꯍꯧꯖꯤꯛ
ꯃꯤꯅꯤꯠ ꯀꯌꯥ ꯆꯠꯂꯦ
ꯆꯥꯛꯇꯨꯝ ꯂꯥꯝꯖꯜꯂꯛꯀꯨꯝ ꯇꯧꯔꯦ
ꯏꯟꯖꯥꯡ ꯊꯣꯡꯕ ꯈꯣꯠꯕ ꯑꯁ ꯑꯁꯤ ꯏꯃꯨꯡꯒꯤ ꯊꯕꯛ ꯇꯧꯕꯁꯤꯅ ꯈꯪꯇ ꯈꯪꯗꯕ ꯃꯤꯅꯗꯤ
ꯑꯩ ꯏꯟꯁꯥꯡ ꯗꯤ ꯊꯣꯡꯗꯦ ꯆꯥꯛꯇꯪ ꯊꯥꯒꯠꯂꯝꯕ ꯆꯥꯛꯇꯤ ꯀꯩꯖꯨ ꯀꯨꯏꯗꯦꯅ ꯂꯥꯏꯁ ꯀꯨꯀ꯭ꯔꯗꯅꯤꯅ
ꯍꯣꯏ ꯂꯥꯏꯁ ꯀꯨꯀ꯭ꯔ ꯇꯛ ꯊꯥꯒꯠꯈꯥ ꯂꯣꯏꯔꯦ
ꯇꯥꯟꯕꯩ
ꯏꯟꯁꯥꯡ ꯂꯣꯏꯔꯦ ꯍꯥꯎꯕ ꯍꯥꯎꯇꯕ
ꯌꯦꯟ ꯊꯣꯡꯕꯗꯤ ꯇꯟꯗꯦ ꯌꯦꯟꯒꯨꯝꯕ ꯉꯥꯒꯨꯝꯕ ꯑꯍꯥꯎ ꯊꯣꯡꯕꯗꯤ ꯇꯟꯗꯦ
ꯎꯁ ꯈꯪꯗꯦ ꯑꯩꯗꯤ ꯑꯝꯇ ꯊꯣꯡꯅꯤꯡꯗꯦ ꯑꯩꯗꯤ ꯆꯥꯛ ꯊꯣꯡꯕꯗꯤ ꯀꯌꯥ ꯇꯟ ꯍꯥꯏꯗꯤ ꯑꯈꯣꯏ ꯆꯦ ꯍꯣꯏꯗꯤꯅꯦ
ꯎꯝ
ꯆꯥꯛꯊꯣꯡꯕꯖꯦ ꯑꯈꯣꯏ ꯃꯊꯦꯜ ꯑꯃ ꯑꯅꯤꯒ ꯂꯣꯡꯕꯗꯣ
ꯎꯝ
ꯑꯗꯨ ꯌꯥꯝ ꯍꯩꯌꯦꯕ ꯑꯩꯗꯤ ꯀꯔꯥꯏꯗꯒꯤ ꯍꯥꯏꯗꯤ ꯍꯥꯟꯅꯗꯒꯤ ꯑꯈꯣꯏ ꯃꯣꯜꯂ ꯂꯩꯔꯤꯉꯩꯗ ꯑꯅꯤ ꯑꯍꯨꯝ ꯉꯥꯡꯇꯧꯁꯜꯂꯀꯥꯟꯗꯗꯤ ꯀꯔꯥꯏꯗ
ꯅꯣꯏ ꯆꯦꯁꯨ ꯂꯨꯍꯣꯡꯗꯧ ꯋꯥꯠꯇ꯭ꯔꯦꯅꯦ
ꯋꯥꯠꯂꯤꯗ
ꯈꯪꯍꯧꯔꯣꯏ ꯑꯗꯣ
ꯄꯥꯝꯃꯨꯏ ꯈꯪꯍꯧꯔꯣ ꯇꯨ ꯊꯥꯎꯖꯟ ꯇ꯭ꯋꯦꯟꯇꯤ ꯑꯦꯠꯇ
ꯑꯦ ꯑꯈꯣꯏ ꯂꯥꯛꯀꯦ ꯂꯣꯛꯇꯥꯛꯅꯤꯅ ꯆꯠꯅꯤꯡꯉꯤ
ꯑꯩꯔꯣꯝꯗ ꯑꯩꯈꯣꯏꯅ ꯁꯣꯏꯕꯁꯦ ꯑꯩꯈꯣꯏ ꯏꯃꯥꯅ ꯅꯨꯡꯇꯤꯒꯤ
ꯍꯥꯏꯗꯤ ꯌꯨꯝ ꯅꯛꯅ ꯐꯩꯏꯅꯤ ꯅꯥꯟꯅ ꯈꯣꯠꯂꯀꯥꯟꯗꯗꯤ ꯑꯃꯨꯛ
ꯐꯩꯌꯦ ꯂꯝ ꯂꯥꯝꯄꯅꯤꯅ
ꯂꯝ ꯂꯥꯞꯄꯅꯤꯅ ꯊꯨ ꯈꯨꯨꯠ ꯍꯥꯠꯇꯣ ꯑꯗꯩ ꯈꯣꯏ ꯆꯦꯅꯒ ꯃꯁꯥꯅ ꯈꯔ ꯄꯥꯠꯀꯠꯂꯦ
ꯅꯥꯟꯕꯔꯥ
ꯈꯔ ꯄꯠꯄꯅꯦꯕ ꯑꯗꯨꯏ ꯑꯩꯅ ꯍꯋꯥꯏꯖꯥꯕꯨ ꯍꯥꯏꯔꯦ
ꯅꯪꯅꯥ ꯀꯜꯂꯤꯔꯥ
ꯑꯗꯣ ꯑꯩ ꯀꯟꯕꯁꯦ ꯀꯥꯟꯅꯗꯦꯅꯦ
ꯀꯟꯕ ꯃꯌꯥꯃꯒꯤ ꯑꯣꯏꯔꯛꯄꯔꯥ
ꯀꯟꯕꯁꯨ ꯀꯥꯟꯅꯗꯦ ꯍꯥꯏꯗꯤ ꯑꯁꯨꯝ ꯅꯥꯏ ꯍꯥꯏꯔ ꯀꯥꯟꯗꯁꯨ ꯊꯥꯖꯗ꯭ꯔꯦ ꯁꯨꯝ ꯀꯜꯂ ꯂꯩꯕ ꯕ ꯑꯣꯏꯅ ꯈꯟꯗꯅ ꯁꯨꯝ ꯀꯟꯕ ꯑꯣꯏꯅ ꯈꯜꯂꯦ
ꯍꯣꯏ ꯆꯥꯛ ꯆꯥꯁꯨ ꯑꯣꯏꯖꯗ
ꯑꯣꯍꯣꯏ
ꯍꯗ ꯑꯗꯨꯅ ꯅꯗ